ꯎꯝ ꯇ ꯍꯦ ꯇ ꯍꯦ ꯍꯜꯂꯣ
ꯇꯥꯕ꯭ꯔꯣ
ꯇꯥꯏ ꯍꯥꯏꯕ
ꯀꯅꯥ ꯀꯅꯥ ꯌꯦꯡꯕ꯭ꯔꯣ ꯅꯣꯏ ꯅꯊꯟꯗ ꯌꯦꯡꯕ꯭ꯔꯥ ꯅꯣꯏ ꯑꯅꯤ ꯈꯛꯇ ꯍ
ꯏꯊꯟꯗꯅꯦ
ꯑꯣ ꯃꯣꯏꯗꯤ ꯀꯔꯤ ꯇꯥꯎꯕ꯭ꯔꯥ ꯌꯦꯡꯗꯕ꯭ꯔꯣ ꯃꯥꯁꯨ
ꯇꯨꯝꯈꯔꯦ
ꯑꯣ ꯈꯣꯏꯁꯣ ꯌꯦꯡ ꯂꯣꯏꯔꯒ ꯑꯃꯨꯛ ꯀꯨꯝꯕꯗꯣ ꯇꯟꯕ ꯑꯗꯨꯒꯤ
ꯍꯦꯡ ꯉꯁꯤꯗꯤ ꯏꯊꯟꯗꯨꯅꯤ
ꯎꯝ ꯑꯗꯨ ꯑꯣꯏꯔꯗꯤ ꯐꯣꯟꯅ ꯑꯣꯏꯅ ꯌꯦꯡꯈ꯭ꯔꯗ
ꯍꯣꯏ ꯑꯗꯨꯃꯥꯏꯅ ꯇꯧꯔꯒꯦ
ꯣ ꯁꯔꯥꯦ ꯀꯥꯔꯒ ꯑꯃꯨꯛ ꯀꯨꯝꯕꯒ ꯑꯃꯨꯛ ꯇꯪꯕ ꯑꯗꯨꯒꯤꯅꯦ ꯃꯣꯏꯒꯤ ꯃꯣꯏꯒꯤ ꯃꯤꯁꯤꯡꯁꯨ ꯌꯦꯡꯗꯕ꯭ꯔꯣ ꯉꯁꯤ
ꯌꯦꯌꯦꯡꯗꯦ
ꯅꯪꯒꯤ ꯀꯨꯀꯔꯗꯣ ꯍꯌꯦꯡ ꯑꯌꯨꯛ ꯑꯃꯨꯛ ꯂꯧꯒꯦꯔꯣ
ꯍꯍꯣꯏ ꯍꯣꯏ ꯑꯃꯨꯛ ꯂꯧꯔꯒꯦ ꯑꯌꯨꯛ ꯑꯌꯨꯛꯇ ꯂꯧꯔꯒꯦ
ꯎꯝ ꯀꯔꯤꯒꯤ ꯇꯨꯝꯅꯤꯡꯤꯡꯕ꯭ꯔꯥꯀꯣ ꯅꯣꯏꯗꯤ ꯍꯣꯏ ꯁ ꯇꯨꯝꯅꯤꯡꯕ ꯍꯧꯥꯎꯔꯦ
ꯑꯩꯕꯨ ꯋꯥꯔꯝꯒꯅꯤ ꯅꯣꯏꯗꯤꯉ
ꯑꯁ ꯉꯁꯤꯗꯤ ꯐꯖꯅ ꯁꯥꯟꯅꯗꯦꯗ ꯑꯩꯗꯤ ꯕꯤꯠ ꯂꯩꯇꯕ ꯇꯥꯞꯅ ꯇꯥꯞꯅ ꯆꯦꯜꯂꯒ
ꯃꯤ ꯀꯌꯥ ꯀꯌꯥ ꯁꯥꯟꯅꯦ
ꯗꯤꯀꯣ ꯇꯔꯥ ꯇꯔꯥꯒꯨꯝꯕ ꯑꯣꯏꯕ ꯃꯥꯜꯂꯦ ꯑꯩꯈꯣꯏ ꯅꯨꯄꯤꯁꯤꯡꯁ ꯃꯤꯅꯤꯠ ꯑ ꯃꯤꯅꯤꯠ ꯃꯤꯅꯤꯠ ꯑ ꯇ꯭ꯋꯦꯟꯇꯤꯔꯥ ꯐꯤꯐꯇꯤꯟꯔ ꯈꯥꯡꯗꯦ ꯐꯖꯅ ꯁꯥꯟꯅꯔꯦꯔ ꯍꯥꯏꯔꯦ ꯉꯁꯤꯦ ꯇ꯭ꯔꯦꯟ ꯆ ꯇ꯭ꯔꯦꯦꯟ ꯂꯕꯅꯦ ꯉꯔꯥꯡꯗꯣ ꯆꯤꯡ ꯀꯥꯔꯛꯇꯪ ꯆꯦꯜꯂꯦ ꯉꯔꯥꯡꯗꯨꯅ ꯍꯦꯟꯅ ꯆꯦꯜꯂꯦꯗ ꯕꯤ ꯐꯖꯥ ꯅꯆꯦꯦ
ꯃꯤ ꯈꯔ ꯌꯥꯝꯅꯗꯤ ꯐꯥ ꯂꯩꯅꯩ ꯕꯣꯠ ꯌꯦꯡꯅꯕ
ꯀꯔꯤꯔꯣ ꯅꯪꯗꯣ ꯇꯨꯃꯤꯟꯅ ꯂꯣꯠꯅ ꯇꯥꯎꯕꯒꯨꯝ ꯇꯧꯋꯦꯗ ꯅꯪꯒꯤ ꯃꯤ ꯇꯨꯝꯕ ꯂꯩꯕ꯭ꯔꯣ
ꯑꯗꯨꯃꯥꯏ ꯅꯠꯇꯦ ꯂꯣꯠꯅ ꯇꯧꯕꯅꯦ ꯑꯩꯗꯤ ꯐꯣꯟ
ꯇꯥꯞꯅ ꯇꯥꯞꯅ ꯁꯥꯁ ꯀꯅꯥ ꯀꯅꯥꯕꯨ ꯏꯀꯥꯏꯕ꯭ꯔꯣ
ꯐꯥꯒꯤ ꯇꯧꯕꯅꯦ
ꯐꯥꯏꯅꯦꯜꯗꯗꯤ ꯑꯁꯤ ꯑꯥꯔꯕꯤ ꯁꯤ ꯁꯤꯗ ꯌꯦꯡꯒꯦ ꯍꯥꯏꯌꯦ
ꯑꯣ ꯁꯤ ꯄ꯭ꯔꯣꯖꯦꯛꯇꯔꯗ ꯀꯥꯞꯇꯣꯏꯔꯥ
ꯑꯗꯨꯃꯥꯏ ꯇꯧꯅꯤꯉꯥꯏ ꯃꯥꯜꯂꯦ ꯍꯣꯏ
ꯆꯔꯆ ꯆꯔꯆ ꯇꯔꯥ ꯆꯥꯔꯆ ꯃꯅꯨꯡꯗꯗꯤ ꯑꯣꯏꯔꯣꯏꯀꯣ
ꯆꯔꯆ ꯈꯪꯗꯦ ꯃꯈꯥꯗ ꯍꯣꯜ ꯂꯩꯕꯗꯨꯔ ꯗꯔꯥ ꯃꯤ ꯌꯥꯝꯃꯗꯤ ꯌꯦꯡꯕ ꯅꯨꯡꯉꯥꯏꯅꯤ
ꯍꯣꯏ ꯍꯣꯏ ꯑꯔꯖꯦꯟꯇꯤꯅꯥ ꯀꯔꯔꯥꯅꯤꯗ
ꯑꯥ ꯑꯣ
ꯖꯔꯃꯅꯤꯗꯤ ꯑꯃꯨꯛ ꯁꯤꯈ꯭ꯔꯦ
ꯎꯝ ꯕ꯭ꯔꯥꯖꯤꯜꯁꯨ ꯀꯥꯔꯣꯏ ꯃꯣꯏꯒꯤ ꯁꯥꯟꯅꯕ ꯃꯑꯣꯡꯗ ꯌꯦꯡꯉꯒ ꯈꯪꯉꯦ
ꯍꯣꯏ ꯅꯣꯔꯋꯦꯗ ꯁꯤ ꯎꯝ ꯀꯩꯅꯣꯗ ꯊꯤꯔꯅꯤ ꯑꯣ ꯁꯤ
ꯐ꯭ꯔꯥꯟꯁ ꯐ꯭ꯔꯥꯟꯁ ꯄꯨꯗꯤ ꯈꯔ ꯊꯥꯖꯥꯕ ꯂꯩꯌꯦ
ꯏꯪꯂꯦꯟꯒ ꯅꯣꯔꯋꯦ ꯃꯃꯥꯡꯗ ꯁꯤꯔꯅꯤ
ꯈꯪꯗ꯭ꯔꯦ ꯗꯦꯗ ꯕꯣꯜꯁꯨ ꯐꯖꯔꯁꯨ ꯗꯥꯎ ꯂꯥꯏꯕꯅꯤꯅ ꯑꯗꯨꯝ ꯕꯣꯜ ꯌꯥꯝꯅ ꯄꯥꯏꯔꯁꯨ ꯑꯗꯨꯝ ꯉꯝꯃꯦꯅ ꯃꯣꯏꯅ ꯑꯗꯨꯒꯤ ꯍꯥꯏꯕ ꯍꯩꯇꯦ
ꯑꯥꯔꯖꯦꯟꯇꯤꯅꯕꯨ ꯀꯥꯔꯗꯤ ꯌꯥꯔꯦ
ꯍꯣꯏ ꯑꯥꯔꯖꯦꯟꯇꯤꯅꯥ ꯁꯣꯏꯗꯅ ꯀꯥꯔꯅꯤ ꯑꯩꯗꯤ ꯑꯥꯔꯖꯦꯟꯇꯤꯅꯥ ꯀꯗ꯭ꯔꯁꯨ ꯄꯣꯔꯇꯨꯒꯥꯜꯀ ꯄꯣꯔꯇꯨꯒꯜꯗꯤ ꯁꯨꯀꯥ ꯀꯥꯕ ꯌꯥꯗꯦ
ꯑꯁ ꯑꯩꯈꯣꯏꯅ ꯀꯥꯎꯑꯣ ꯍꯥꯏꯔꯁꯨ ꯀꯥꯔꯣꯏꯗ ꯃꯣꯏꯗꯤ
ꯄꯣꯔꯇꯨꯒꯥꯜꯒꯤ ꯁꯥꯟꯅꯕ ꯃꯑꯣꯡꯗꯨꯗꯤ ꯑꯦꯁ ꯌꯥꯗꯦ ꯀꯥꯔꯣꯏ
ꯀ꯭ꯔꯣꯁꯤꯌꯥꯒꯤ ꯃꯃꯥꯡꯗꯁꯨ ꯁꯤꯔꯅꯤꯗ
ꯄꯣꯔꯇꯨꯒꯥꯜꯕꯨ ꯀꯥꯔꯗꯤ ꯑꯁ ꯑꯩꯈꯣꯏꯗꯤ ꯃꯄꯥꯟ ꯊꯣꯛꯄ ꯌꯥꯔꯣꯏꯗ
ꯃꯤꯁꯤꯁꯨ ꯑꯃꯛꯇꯗꯤ ꯂꯧꯅ ꯑꯥꯔꯖꯦꯟꯇꯤꯅꯥꯗꯨ ꯂꯧꯔꯗꯤ ꯌꯥꯔꯦ ꯍꯥꯟꯅ ꯂꯧꯕꯅꯤꯅ ꯃꯣꯏꯗꯤ ꯑꯗꯨꯒꯨꯝꯕ ꯅꯤꯡꯁꯤꯡꯉꯔꯣꯏ
ꯑꯁ ꯃꯣꯏ ꯃꯣꯏ ꯐꯦꯟꯁꯤꯡꯅ ꯍꯥꯏꯅꯤꯡꯉꯥꯏꯗꯣ ꯑꯗꯨꯝ ꯈꯪꯈ꯭ꯔꯦꯗ ꯍꯥꯏ
ꯊꯣꯛꯅꯤꯡꯉꯥꯏꯗꯣ
ꯄꯣꯔꯇꯨꯒꯜ ꯅꯠꯇꯦ ꯔꯣꯅꯥꯜꯗꯣꯒꯤ ꯄꯔꯐꯣꯔꯃꯦꯟ
ꯑꯗꯣ ꯃꯥꯒꯤ ꯁꯥꯟꯅꯕ ꯃꯑꯣꯡꯗꯣ ꯑꯗꯨꯝ ꯐꯖꯩ ꯍꯥꯏꯅ ꯃꯥꯒꯤ ꯐꯦꯟꯁꯤꯡꯗꯤ
ꯂꯋꯥꯏ ꯃꯤ ꯈꯗꯅꯤꯕꯣꯟꯗꯣ ꯚꯣꯜ ꯅꯣꯂꯦꯖ ꯂꯩꯇꯕ ꯀꯥꯡꯕꯨꯨꯅꯤ ꯑꯗꯣ
ꯃꯣꯏꯒꯤꯗꯤ ꯐꯖꯕ ꯃꯥꯜꯂꯦ ꯃꯣꯏ ꯃꯥꯅ ꯁꯥꯟꯅꯕ ꯃꯑꯣꯡꯗꯣ
ꯍꯝ ꯇꯨꯝꯅꯤꯡꯗ꯭ꯔꯦꯗ ꯑꯩꯁꯨ
ꯍꯧꯖꯤꯛꯇꯤ ꯍꯧꯖꯤꯛꯇꯤ ꯅꯪ ꯔꯨꯝꯗ ꯌꯦꯡꯈ꯭ꯔꯥꯅꯤ ꯇꯨ ꯇꯨ ꯊꯥꯔꯇꯤꯗ ꯐ꯭ꯔꯥꯟꯁ ꯀꯥ ꯁꯟꯅꯅꯤꯅ
ꯎꯝ
ꯔꯨꯝꯗ ꯌꯦꯡꯕꯅ ꯐꯩꯌꯦ
ꯇꯨ ꯊꯥꯔꯇꯤꯒꯤꯗꯨꯗꯤ ꯌꯦꯡꯅꯤꯡꯉꯦ ꯈꯪꯗꯦ ꯌꯦꯡꯕ ꯉꯝꯔꯣꯏ
ꯉꯁꯤ ꯑꯩꯈꯣꯏꯗ ꯂꯥꯛꯄ ꯅꯨꯄꯥꯗꯨꯁꯨ ꯅꯣꯏ ꯅꯣꯏꯗ ꯂꯩꯕ꯭ꯔꯥ ꯍꯟꯗꯛ
ꯍꯌꯦꯡ ꯑꯃꯨꯛ ꯆꯠꯀꯅꯤ ꯍꯥꯏꯌꯦ
ꯎꯝ
ꯀꯔꯤꯇꯥꯎꯅꯤ ꯉꯥꯏꯔꯥ
ꯇꯃꯦꯡꯂꯣꯡꯗ ꯂꯩꯕꯅꯦ ꯁꯤ ꯁꯤꯕꯥꯏ ꯀꯦꯝꯗ
ꯑꯣ ꯀꯔꯤ ꯊꯕꯛ ꯀꯥꯕ꯭ꯔꯥ ꯃꯥꯗꯤ
ꯁꯤꯕꯥꯏꯒꯤ ꯒꯥꯔꯤ ꯊꯧꯕꯅꯦ
ꯄꯨꯡ ꯀꯌꯥꯗ ꯆꯪꯅꯤ
ꯑꯌꯨꯛ
ꯍꯥꯟꯅ ꯈꯪꯉꯝꯃꯥꯗꯤ ꯐꯥꯒꯗꯕ
ꯀꯔꯤꯒꯤꯅꯣ
ꯑꯩ ꯏꯅꯥꯎꯅꯨꯄꯥꯒꯤ ꯁꯦꯟꯖꯥꯎꯗꯣ ꯑꯃꯔꯛ ꯊꯥꯅꯤꯡꯕ ꯑꯗꯨꯗꯤ
ꯄꯤꯔꯤꯌꯨꯅꯦ ꯑꯗꯨꯗꯤ
ꯑꯁ ꯑꯩ ꯐꯖꯅ ꯁꯦꯝꯗꯦ ꯍꯧꯖꯤꯛ ꯁꯪꯡꯗ꯭ꯔꯦ
ꯐꯥꯚ ꯊꯥꯔꯇꯤꯒꯤ ꯁ꯭ꯋꯥꯏꯗ ꯆꯠꯂꯅꯤ ꯍꯥꯏ
ꯑꯣ ꯑꯩ ꯍꯧꯖꯤꯛ ꯑꯄꯥ ꯊꯦꯡꯅꯍꯧꯗꯝꯅꯦꯕ ꯑꯩꯒꯤ ꯆꯥꯎꯕ ꯑꯗꯨꯒꯤ ꯃꯉꯣꯟꯗ ꯄꯤꯒꯦꯅ ꯍꯥꯏꯕ ꯑꯩꯅ
ꯑꯩꯁꯨ ꯄꯣꯠ ꯊꯥꯅꯕ ꯂꯩꯕꯀꯣ ꯑꯗꯨꯒꯤ ꯍꯌꯦꯡ ꯃꯉꯣꯟꯗ ꯊꯤꯟꯕꯤꯒꯦ ꯑꯗꯨꯒ ꯊꯥꯕꯤꯗꯣꯏꯅꯦ
ꯀꯔꯤꯔꯣ ꯌꯥꯝ ꯍꯔꯥꯎꯕ꯭ꯔꯣ ꯎꯠꯁꯣꯏ ꯁꯥꯔꯒ ꯁꯥꯔꯒ
ꯀꯅꯥꯕꯨꯅꯣ
ꯅꯪꯕꯨꯅꯤꯗ ꯌꯥꯝ ꯍꯔꯥꯎꯕꯒꯨꯝ ꯇꯧꯕ ꯑꯩꯒꯤꯗꯤ
ꯅꯠꯇꯦꯗꯥ
ꯕꯣꯜ ꯁꯥꯟꯅꯕ ꯆꯠꯇꯣꯏꯔꯣ ꯍꯌꯦꯡꯁꯨ ꯃꯨꯛ
ꯆꯠꯂꯣꯏ ꯆꯠꯂꯣꯏ ꯋꯥꯛꯀꯤꯡ ꯆꯠꯂꯅꯤ ꯍꯌꯦꯡꯗꯤ
ꯎꯝ ꯅꯪꯗꯤ ꯆꯤꯡꯗꯥ ꯆꯠꯇꯦꯀꯣ
ꯆꯩꯔꯥꯎ ꯆꯤꯡꯗꯤ ꯇꯜꯂꯦꯗ ꯈꯨꯃꯟ ꯂꯝꯄꯥꯡꯇ ꯆꯦꯟꯕꯅ ꯐꯩ
ꯎꯝ ꯑꯁꯤ ꯆꯤꯡꯗꯁꯨ ꯀꯔꯤꯔꯥ ꯇꯔꯣꯝꯒꯤꯔꯣꯝꯗ ꯆꯤꯡ ꯏꯃꯥ ꯆꯠꯄꯒꯤ ꯃꯤꯐꯝꯗ ꯑꯗꯨꯝ ꯆꯦꯜꯂ ꯂꯩꯕꯅꯥ ꯃꯤꯗꯤ ꯃꯤꯁꯤꯡꯗꯤ
ꯏꯁ ꯆꯦꯟꯕ ꯅꯨꯡꯉꯥꯏꯅꯕꯅꯤ ꯆꯤꯡꯗ ꯆꯦꯟꯕꯗꯤ ꯑꯁ ꯑꯣ
ꯈꯨꯃꯟ ꯂꯝꯄꯥꯛ ꯥꯏꯁꯦ ꯅꯣꯏ ꯈꯨꯃꯟ ꯂꯝꯄꯥꯛ ꯃꯅꯨꯡꯗ ꯆꯪ ꯆꯪꯔꯒ ꯆꯦꯟꯕ꯭ꯔꯥ
ꯎꯝ ꯑꯗꯨꯅ ꯐꯩ ꯍꯦꯟꯅ ꯅꯨꯡꯉꯥꯏ
ꯑ ꯀꯪꯂꯥꯗ ꯆꯦꯟꯕ ꯃꯤꯁꯤꯡꯗꯣ ꯑꯗꯨꯣ ꯇꯤꯀꯦꯠ ꯀꯥꯈ꯭ꯔꯒ ꯆꯦꯟꯕ꯭ꯔꯥ
ꯍ ꯍꯦ ꯁꯗꯦ ꯑꯗꯨ ꯑꯗꯨ ꯃꯅꯦꯦ
ꯆꯦꯡꯃꯤꯅ ꯑꯗꯨꯗꯤ ꯃꯣꯏꯁꯨ ꯏꯃꯥꯟꯅꯨꯕꯤꯗꯣ ꯑꯗꯨꯝ ꯀꯪꯂꯥꯗ ꯆꯦꯜꯂꯦ ꯍꯥꯏꯌꯦ ꯑꯗꯨꯏꯒꯤ
ꯍꯥꯎꯅ ꯃꯥꯔꯛ ꯑꯗꯨ
ꯑꯣ ꯑꯩꯈꯣꯏꯒꯤꯗꯤ ꯌꯥꯝ ꯂꯥꯞꯄꯦꯅ
ꯅꯣꯡꯃꯥꯒꯨꯝꯕꯗꯤ ꯑꯗꯨꯝ ꯆꯦꯟꯕ ꯌꯥꯏ
ꯁꯀꯥꯥꯆꯠꯅꯤꯗꯤ ꯑꯦꯟꯅ ꯑꯣ ꯁꯤ ꯄ ꯃꯟꯖꯝ
ꯑ ꯅꯣꯏ ꯅꯍꯥꯟ ꯂꯧꯕꯗꯣ ꯁꯦꯀ꯭ꯌꯨꯔꯤꯇꯤꯁꯤꯡ ꯍꯥꯏꯗ꯭ꯔꯣ
ꯁꯥꯏꯁꯤ ꯍꯥꯏꯥꯏꯗꯦ ꯍꯣꯏ
ꯐꯤꯔꯣ ꯍꯥꯏꯒꯅꯤꯗ ꯅꯣꯏ ꯖꯦꯜ ꯆꯪꯒꯅꯤ
ꯀꯩꯁꯨ
ꯑꯗꯨꯃꯥꯏꯅ ꯇꯧꯒꯅꯨ
ꯆꯥꯗꯕꯤꯗ ꯑꯗꯨꯝ ꯂꯥꯏꯕꯛꯕꯨꯗꯤ ꯆꯥꯕꯅ ꯍꯦꯟꯅ ꯐꯥꯕ꯭ꯔꯣ ꯀꯒꯤ ꯇꯥꯎꯅꯤꯡꯉꯥꯏꯗꯨꯗꯤ ꯐꯕ꯭ꯔꯥ ꯃꯣꯏ ꯍꯅꯥꯎꯒꯤꯗꯣ
ꯁ
ꯆꯥꯅꯤꯡꯉꯥꯏ ꯅꯠꯇ꯭ꯔꯗꯤ ꯍꯣꯏ ꯑꯩꯈꯣꯏꯅ ꯎꯝ ꯀꯔ ꯃꯔ ꯆꯔꯣ
ꯎꯝ
ꯆꯥꯏꯅ ꯍꯦꯛꯄꯗꯤ ꯌꯥꯗꯕꯅꯦ ꯃꯣꯏꯗꯣ ꯍꯥꯏꯅꯤꯡꯕꯒꯤ ꯑꯣꯏꯔꯕꯝꯅꯤꯅ ꯍꯦꯛꯇꯁꯨ ꯀꯥꯏꯗꯦꯅ ꯑꯗꯨꯒꯨꯝꯕꯗꯤ ꯃꯣꯏ ꯆꯥꯕꯁꯨ ꯅꯠꯇꯦ ꯂꯤꯛꯄꯒꯤ ꯑꯣꯏꯔꯝꯅꯤ ꯆꯥꯁꯨ ꯆꯥꯗꯕꯅꯤꯅ ꯑꯩꯈꯣꯏꯗꯣ ꯂꯧꯕꯅꯦꯕ ꯑꯗꯨꯅ ꯑꯩꯈꯣꯏ ꯂꯧꯕ ꯃꯇꯝꯗ ꯅꯨꯄꯥ ꯑꯃ ꯂꯥꯛꯑꯒ ꯗꯣꯠ ꯆꯥꯏꯗ ꯄꯥꯏꯔꯦ ꯍꯦꯛ ꯑꯩꯈꯣꯏꯒꯤ ꯅꯨꯄꯥ ꯑꯃ ꯂꯥꯛꯑꯒ ꯑꯃꯨꯛ ꯀꯔꯤꯅꯣ ꯁꯤꯗꯨꯒꯨꯝꯕꯗꯤ ꯄꯥꯏꯒꯅꯨ ꯍꯥꯏꯌꯦ